ꯑꯥ
ꯎꯝ ꯇꯥꯕ꯭ꯔꯥ
ꯀꯔꯤ ꯇꯧꯕ꯭ꯔꯣ
ꯑꯩꯁꯦ ꯐꯝꯔꯒ ꯂꯩꯌꯦ ꯅꯪꯗꯤ
ꯐꯝꯃꯒ ꯂꯩꯕꯔꯥ
ꯍꯣꯏ
ꯅꯊꯟꯇ
ꯍꯣꯏ ꯏꯊꯟꯇ ꯐꯝꯔꯒ ꯂꯩꯑꯦ ꯁꯥꯃꯟꯕꯒꯤ ꯃꯄꯥꯟ ꯃꯄꯥꯟꯗ ꯂꯦꯞꯔꯒ ꯑꯃꯨꯛ ꯍꯜꯂꯛꯄꯅꯦ ꯎꯝ
ꯎꯝ ꯀꯔꯤ ꯍꯤꯡꯖꯥꯡ
ꯑꯁ ꯑꯩꯈꯣꯏ ꯉꯥꯅꯨ ꯉꯥꯅꯨ ꯌꯦꯟꯁꯥꯡ ꯉꯥꯅꯨ ꯆꯥꯏꯌꯦ ꯅꯪꯗꯤ
ꯑꯥ ꯍꯥꯎꯕ꯭ꯔꯣ
ꯍꯥꯎꯋꯦ
ꯑꯩꯗꯤ ꯀꯔꯤ ꯍꯤꯟꯖꯥꯡ ꯆꯥꯅꯤꯡꯉꯥꯏ ꯃꯥꯟꯕ꯭ꯔꯥ
ꯅꯪꯁꯦ ꯃꯔꯦꯟ ꯆꯥꯕ꯭ꯔꯥ
ꯎꯝꯍꯛ ꯎꯠꯇꯤ
ꯎꯠꯇꯤ ꯑꯁ ꯅꯪꯅ ꯊꯣꯡꯕ꯭ꯔꯅꯦ ꯊꯣꯡꯕ ꯍꯩꯕ꯭ꯔꯥ
ꯃꯥꯟ ꯈꯪ ꯊꯥꯖꯗ꯭ꯔꯗꯤ ꯍꯪꯉꯣꯅꯦ ꯃꯤ ꯑꯇꯣꯞꯄꯗ ꯎꯠꯇꯤ ꯊꯣꯡꯕꯗꯀꯣ ꯑꯩꯅꯦ ꯀꯩꯅꯣ ꯇꯧꯔꯤꯁꯦ
ꯑꯩꯁꯨ ꯆꯥꯅꯤꯡꯉꯤꯅꯦ ꯅꯪ ꯊꯣꯡꯕꯗꯣ ꯅꯪ ꯊꯣꯡꯕꯗꯣ ꯆꯥꯅꯤꯡꯉꯦ ꯍꯥꯏꯕ
ꯑꯩ ꯎꯇꯤ ꯑꯁꯪꯕ ꯊꯣꯡꯉꯦ ꯅꯥꯀꯨꯞꯄꯤꯒꯀꯣ ꯍꯦꯟꯖꯥꯡ ꯊꯣꯡꯕꯒꯤ ꯋꯥꯔꯤ ꯑꯣꯏꯅ ꯁꯥꯟꯅꯁꯤꯔꯣ
ꯍꯣꯏ ꯁꯥꯟꯅꯕ ꯌꯥꯏꯌꯦ ꯑꯩꯉꯣꯟꯗꯁꯨ ꯇꯥꯛꯄꯤꯌꯨꯅꯦ ꯎꯇꯤ ꯊꯣꯡꯅꯤꯉꯥꯏꯗꯣ
ꯎꯇꯤ ꯊꯣꯡꯕꯁꯦꯀꯣ ꯑ ꯎꯇꯤ ꯊꯣꯡꯕꯁꯦꯀꯣ ꯎꯝ ꯀꯩꯅꯣ ꯃꯅꯥꯗꯣ ꯄꯥꯟ ꯄꯥꯟꯗꯣ ꯈꯪꯕ
ꯍꯣꯏ ꯈꯪꯉꯦ
ꯄꯪꯈꯣꯛ ꯃꯅꯥ ꯍꯥꯏꯌꯦꯕꯀꯣ ꯄꯪꯈꯣꯛ ꯃꯅꯥꯗꯣ ꯍꯦꯛꯑꯅꯤ ꯑꯗꯨꯒ ꯄꯪꯈꯣꯛ ꯃꯅꯥꯁꯤꯡꯗꯣ ꯎꯝ ꯀꯩꯅꯣ ꯑꯁꯪꯕ ꯃꯆꯨꯗꯣ ꯑꯁꯪꯕ ꯑꯣꯏꯕꯅꯤ ꯅ ꯃꯁꯛꯇꯨ ꯐꯖꯕꯅꯦꯕ
ꯎꯝ ꯎꯝ
ꯑꯗꯨꯁꯤꯡꯗꯣ ꯊꯝꯕꯅꯤ ꯀꯨꯀꯔꯗ ꯑꯗꯨꯒ ꯑꯪ ꯍꯋꯥꯏ ꯃꯠꯇꯔꯗꯣ ꯅꯨꯃꯤꯗꯥꯡ ꯇꯤꯡꯑꯅꯤꯗꯨꯅ ꯆꯦꯡꯒꯀꯣ
ꯎꯝ
ꯆꯦꯡꯗꯣ ꯎꯝ ꯀꯩꯅꯣ ꯇꯧꯋꯣ ꯃꯁꯛ ꯐꯖꯅꯤꯡꯉꯗꯤ ꯁꯨꯅꯤꯉꯥꯏ ꯆꯦꯡꯗꯣ
ꯎꯝ
ꯁꯨꯔꯒ ꯊꯝꯃꯅꯤ ꯃꯁꯛ ꯐꯖꯕꯅꯦꯕ ꯑꯂꯨꯁꯤꯡꯗꯣ ꯂꯣꯏꯅ ꯊꯝꯃꯅꯤ ꯊꯝꯃꯒꯅꯤꯅ ꯀꯨꯞꯅꯀꯨꯄꯤꯗꯨ ꯍꯥꯞꯄꯣ ꯀꯣ ꯑꯗꯨꯒ ꯆꯦꯡ ꯀꯩ ꯁꯣꯗꯕꯥꯏꯀꯞꯇꯣ ꯁꯤꯗꯥꯕꯥꯏꯀꯞꯇꯣ ꯍꯥꯞꯄꯅꯤꯀꯣ ꯑꯗꯨꯒ ꯇꯤꯜꯍꯧ ꯈꯔꯒ ꯃꯣꯔꯣꯛ ꯃꯣꯔꯣꯛ ꯀꯩꯅꯣ ꯑꯃ ꯀꯩꯅꯣꯗꯣ ꯁꯥꯗꯕꯗꯣ ꯑꯗꯨꯗꯣ ꯑꯗꯨꯒ ꯍꯥꯞꯄꯅꯤ ꯏꯁꯤꯡ ꯍꯥꯞꯄꯅꯤ ꯑꯗꯨꯒ ꯀꯨꯀꯔꯗ ꯀꯥꯝꯃꯅꯤꯕ
ꯀꯨꯀꯔ ꯀꯥꯝꯃꯅꯤ ꯈꯔ ꯃꯔꯤ ꯃꯉꯥ ꯀꯥꯝꯕ ꯂꯣꯏꯔꯒ ꯍꯥꯡꯇꯣꯛꯀꯅꯤ ꯍꯥꯡ ꯍꯧꯗꯣꯛꯑꯒ ꯑꯗꯨꯝ ꯒ꯭ꯌꯥꯁꯇꯣ ꯑꯗꯨꯝ
ꯈꯔ ꯂꯩꯊꯔꯒ ꯊꯝꯃꯅꯤꯕꯀꯣ
ꯎꯝ
ꯐꯨꯠꯂꯅꯤ ꯊꯣꯡꯉꯅꯤ ꯊꯣꯡꯉꯅꯤ ꯊꯣꯡꯕꯗ ꯅꯥꯀꯨꯞꯄꯤꯒ ꯇꯤꯜꯍꯧꯒ ꯇꯦꯖꯄꯇꯥꯒ ꯁꯤ ꯁꯤꯡꯒ ꯈꯔ ꯉꯧꯔꯅꯤ ꯊꯥꯎꯗꯀꯣ
ꯎꯝ
ꯔꯨ ꯉꯧꯕꯁꯨ ꯑꯗꯨ ꯉꯧꯕꯗꯣ ꯑꯃꯨꯛꯀ ꯉꯁꯥꯏꯒꯤ ꯀꯨꯀꯔꯗꯨꯗ ꯍꯥꯞꯄꯅꯦꯕ
ꯎꯝ
ꯑꯗꯨꯗꯒꯤ ꯊꯣꯡꯉꯅꯤ ꯑꯣꯠꯈꯥꯏꯔꯒ ꯊꯣꯡꯉꯅꯤ ꯊꯣꯡꯉꯅꯤ ꯑꯗꯨꯗꯒꯤ ꯃꯤꯅꯤꯠ ꯇꯔꯥ ꯃꯤꯠ ꯇꯔꯥꯃꯨꯛ ꯊꯣꯡꯉꯗꯤ ꯑꯗꯨꯝ ꯃꯨꯜꯂꯅꯤ
ꯃꯇꯝꯗꯤ ꯌꯥꯝ ꯆꯪꯗꯕ ꯃꯥꯜꯂꯤꯀꯣ
ꯀꯨꯀꯔꯗ ꯍꯥꯟꯅ ꯀꯥꯝꯃꯗꯤꯀꯣ
ꯎꯝ
ꯀꯨꯀꯔꯗꯗꯤ ꯌꯥꯝ ꯊꯨꯅ ꯃꯤꯂꯤꯠ ꯃꯨꯜꯂꯦꯗꯅ ꯑꯗꯨꯒꯤ ꯀꯨꯀꯔꯗ ꯀꯥꯝꯃꯦꯕ ꯒ꯭ꯌꯥꯁꯇ ꯊꯣꯡꯕꯅꯤꯅꯀꯣ ꯒ꯭ꯌꯥꯁ ꯇꯣ ꯌꯥꯝ ꯆꯪꯉꯦꯕ ꯑꯗꯨ ꯃꯩꯗ ꯊꯣꯡꯕꯗꯤ ꯁꯤꯡꯗ ꯊꯣꯡꯕꯗꯤ ꯀꯨꯏꯅ ꯊꯣꯡꯉꯁꯨ ꯀꯩꯁꯨ ꯀꯥꯏꯗꯦꯅ ꯁꯤꯗꯅꯀꯣ ꯈꯔ ꯒ꯭ꯌꯥꯁꯇꯗꯤ ꯀꯨꯟꯅ ꯊꯣꯡꯕꯗ ꯅꯨꯡꯉꯥꯏꯇꯦꯕ꯫ ꯑꯗꯨꯒꯨꯝꯕ ꯄꯥꯏꯕ ꯌꯥꯗꯦ꯫ ꯍꯣꯏꯖꯤꯠ ꯕꯔꯥ ꯚꯔꯥ ꯅꯠꯇꯦꯕ ꯗꯥꯏꯔꯦꯛ ꯕꯔꯥ ꯅꯠꯇꯦꯕꯀꯣ ꯑꯗꯨꯒꯤ ꯑꯗꯨꯒꯨꯝꯕꯗꯣ ꯄꯥꯏꯕ ꯍꯣꯏ ꯃꯩ ꯃꯩꯒꯨꯝꯕ ꯌꯥꯝ ꯆꯠꯂꯦꯕ ꯑꯇꯣꯞꯄ ꯍꯥꯏꯕꯗꯣ ꯑꯗꯨꯒꯤ ꯀꯩꯅꯣ ꯇꯧꯗꯕ
ꯊꯣꯡꯕ ꯍꯥꯏꯥꯛ ꯅꯪꯁꯦ
ꯎꯝ ꯑꯩ ꯍꯥꯟꯅꯀꯣ ꯑꯩꯅ ꯍꯥꯟꯅ ꯊꯣꯡꯕꯗꯀꯣ ꯆꯥꯕ ꯌꯥꯗꯦ
ꯍꯥꯏꯌꯣ ꯍꯥꯏꯌꯣ ꯀꯗꯤꯗꯧꯕ꯭ꯔꯥ
ꯍꯥꯟꯅ ꯊꯣꯡꯕ ꯀꯥꯟꯗꯀꯣ ꯎꯝ ꯑꯩꯅ ꯄꯥꯔꯁꯇ ꯀꯩꯅꯣꯃ ꯇꯔꯕꯣꯠꯇꯣ
ꯑ
ꯇꯣꯔꯕꯣꯠꯇꯣ ꯇꯣꯔꯕꯣꯠ ꯎꯠꯇꯤ ꯊꯣꯡꯕ
ꯎꯝ ꯇꯨꯔꯕ ꯎꯇꯤ ꯆꯥꯕ ꯌꯥꯕ꯭ꯔꯅꯦ
ꯑ ꯆꯥꯏꯑꯕ ꯆꯥꯅꯩꯌꯦꯕ ꯑꯗꯨꯒꯨꯝꯕꯗꯣ ꯃꯆꯥ ꯃ ꯆꯥꯛ ꯃꯆꯥ ꯀꯞꯛꯇꯣꯏꯅꯦ ꯀꯛꯑꯒ ꯊꯣꯡꯕꯅꯦꯕ ꯑꯗꯨꯗꯣ ꯃꯆꯨꯗꯣ ꯃꯁꯛꯁꯨ ꯌꯥꯝ ꯊꯤ ꯆꯥꯕꯁꯨ ꯌꯥꯗꯕ ꯂꯣꯏꯅ ꯍꯨꯟꯗꯣꯛꯄꯅꯦ
ꯑꯝ
ꯅꯪꯗꯤ ꯇ ꯎꯝ ꯑꯗꯨꯃꯥꯏꯅ ꯇꯧꯋꯤ ꯑꯍꯥꯟꯕ ꯊꯣꯡꯕ ꯀꯥꯟꯗꯗꯤ ꯃꯤ ꯂꯣꯏꯅꯀꯣ ꯑꯗꯨꯝ ꯀꯃꯥꯏꯅ ꯊꯣꯡꯕ ꯍꯩꯕ꯭ꯔꯥ ꯈꯪꯗꯦꯗ ꯍꯧꯖꯤꯛꯀꯥꯟꯗꯤ ꯍꯩꯔꯦ꯫
ꯍꯧꯖꯤꯛꯀꯥꯟꯗꯤ ꯑꯁ ꯅꯪ ꯌꯨꯇ꯭ꯌꯨꯕ ꯀꯨꯝꯕ ꯌꯥꯝ ꯌꯦ ꯈ꯭ꯔꯕ ꯃꯥꯜꯂꯤꯅꯦ
ꯎꯝ ꯑꯗꯨ ꯑꯗꯨꯃꯥꯏꯅ ꯌꯦꯡꯉꯒ ꯊꯣꯡꯕꯅꯦ ꯑꯩꯁꯨ ꯁꯤ ꯍꯥꯎꯋꯦꯕꯀꯣ ꯑꯗꯨꯃꯥꯏꯅ ꯏꯪꯕꯗꯣ ꯃꯣꯏꯒꯤꯗꯣ
ꯎꯝ ꯑꯩꯁꯨ ꯎꯇꯤ ꯆꯥꯅꯤꯡꯉꯦ ꯑꯗꯣ
ꯎꯝ ꯎꯁꯣꯏꯒꯤ ꯆꯥꯎ ꯎꯁꯣꯏ ꯎꯝ ꯃꯔꯦꯟ ꯃꯅꯥꯁꯨ ꯍꯥꯞꯅꯩꯌꯦ ꯄꯥꯡꯈꯣꯛ ꯃꯅꯥꯗꯤ ꯕꯦꯁ ꯎ꯫
ꯑꯗꯨꯒ ꯁꯣꯏꯕꯨꯝ ꯁꯣꯏꯕꯨꯝꯒꯤ ꯑ ꯄꯤꯛꯄ ꯂꯩꯕ꯭ꯔꯣ ꯑ ꯑꯗꯨꯁꯨ ꯍꯥꯎꯋꯦ
ꯑꯗꯨ ꯑꯗꯨꯒꯤꯗꯣ ꯍꯧꯖꯤꯛꯀꯥꯟ ꯑꯗꯨꯗꯣ ꯍꯧꯖꯤꯛꯀꯥꯟ ꯃꯇꯝ ꯃꯥꯜꯂꯦꯀꯣ꯫
ꯍꯣꯏ ꯃꯇꯝꯅꯦ꯫
ꯎꯝ ꯌꯥꯝ ꯎꯔꯦꯕ ꯑꯩ
ꯆꯥꯕ ꯐꯪꯈ꯭ꯔꯦ ꯅꯍꯥꯟꯗꯣ ꯎꯝ ꯅꯍꯥꯟꯗ ꯏꯃꯥꯟꯅꯕꯤ ꯑꯩꯈꯣꯏꯒꯤ ꯂꯧꯋꯦ
ꯑꯩꯗꯤ ꯑꯝꯇ ꯆꯥꯗ꯭ꯔꯤꯌꯦ ꯑꯗꯨꯗꯣ ꯍꯧꯖꯤꯛꯀꯥꯟꯒꯤ ꯆꯥꯅꯤꯡꯉꯤ ꯍꯥꯎꯕꯅꯦ ꯁꯤꯡꯖꯨꯗ ꯎꯝ ꯁꯤꯡꯖꯨꯒ ꯃꯦꯠꯄꯗꯣ ꯍꯥꯎꯋꯅꯦ ꯑꯗꯨꯗꯣ ꯅꯨꯡꯊꯤꯟꯗꯀꯣ꯫ ꯈꯪꯗꯦꯗ ꯁꯤ ꯏꯟꯖꯥꯡ ꯑꯌꯨꯛꯀꯤ ꯃꯌꯥꯝ ꯂꯩꯌꯦ ꯎꯇꯤꯗꯣ ꯑꯃꯨꯛꯀ ꯆꯥꯕ ꯅꯨꯡꯉꯥꯏꯒꯦꯔꯥ ꯈꯪꯗꯦ ꯪꯗꯗ ꯑꯩꯗꯤ ꯊꯦꯡꯅ ꯍꯧꯒꯠꯄꯅꯤꯅꯀꯣ ꯊꯦꯡꯅ ꯊꯣꯡꯕꯅꯤꯅ ꯑꯗꯨꯝ ꯆꯥꯛꯇꯣ ꯍꯧꯖꯤꯛ ꯍꯧꯖꯤꯛ ꯐꯥꯎꯕ ꯄꯨꯛ ꯊꯜꯂꯦꯕ ꯑꯌꯨꯛ ꯊꯣꯡꯕꯗꯣ
ꯑꯩꯏꯔ ꯃꯄꯥꯟꯗ
ꯍꯥꯥ
ꯃꯥ ꯀꯣꯏꯕ ꯆꯞꯄꯔꯥ
ꯁꯠꯇ꯭ꯔꯦꯗ ꯑꯣ ꯃꯄꯥꯟ ꯆꯠꯄꯗꯨ ꯅꯨꯡꯁꯥ ꯁꯥꯕꯒꯦ ꯉꯁꯤꯗꯤ ꯅꯨꯡꯁꯥ ꯁꯥꯗꯦꯀꯣ
ꯑ ꯑꯩꯈꯣꯏꯒꯤꯗꯤꯀꯣ ꯄꯨꯡ ꯑꯅꯤꯒꯨꯝꯕ ꯉꯁꯤ ꯑꯥꯞꯇꯔꯅꯨꯟꯗ ꯑꯗꯨꯝ ꯁꯥꯏꯌꯦ
ꯑꯣ ꯑꯩꯈꯣꯏꯅꯤ ꯁꯤꯗ ꯅꯣꯡ ꯆꯨꯒꯦ ꯆꯨꯒꯦ ꯇꯧꯋꯦꯕꯀꯣ ꯑꯗꯨꯒꯤ
ꯍꯣꯏ ꯆꯥꯛ ꯎꯝ ꯁꯥꯕꯨꯗꯤ ꯁꯥꯏꯌꯦꯕ ꯇꯥꯕ꯭ꯔꯣ ꯍꯜꯂꯣ ꯈꯣꯏ ꯆꯞꯄꯦ ꯅꯪꯒꯤꯗꯣ ꯎꯝ ꯅꯣꯡ ꯅꯨꯡꯁꯥꯗꯤ ꯁꯥꯗꯦ ꯑꯗꯨ ꯁꯥꯏꯌꯦ ꯑ ꯈꯔ ꯆꯞꯄꯦ
ꯉꯣ ꯔꯤꯁꯤꯄꯤ ꯑꯃꯛ ꯍꯥꯏꯔꯣ
ꯈꯣꯟꯖꯦꯜꯗꯨꯣ ꯈꯔ ꯆꯞꯄꯦ ꯅꯦꯠꯋꯥꯛ ꯍꯜꯂꯣ ꯍꯜꯂꯣ ꯍꯜꯂꯣ
ꯍꯂꯣ
ꯇꯥꯔꯦ ꯇꯥꯔꯦ ꯅꯪ ꯍꯧꯖꯤꯛꯇꯤ ꯀꯔꯤ ꯑꯩꯗꯤ ꯁꯥꯒꯨꯝꯕ ꯊꯣꯡꯕꯗꯤ ꯌꯥꯝ ꯊꯣꯡꯗꯦ ꯑꯣꯛꯀꯣ ꯌꯦꯟꯗꯤ ꯊꯣꯡꯕ ꯍꯩꯌꯦꯕ ꯑꯗꯨꯒ ꯉꯥꯗꯤ ꯌꯥꯝ ꯊꯣꯡꯕ ꯍꯩꯇꯦ ꯉꯥꯗꯤ ꯑꯩꯗꯤ ꯉꯥꯁꯨ ꯌꯥꯝ ꯆꯥꯗꯦꯕ
ꯎꯝ
ꯉ ꯇ ꯆꯕꯗꯨꯣ ꯆꯥꯕꯨꯗꯤ ꯆꯥꯏ ꯑꯗꯣ ꯌꯥꯝꯅ ꯄꯥꯝꯕꯅ ꯍꯣꯏ ꯍꯣꯏ ꯍꯣꯏ ꯑꯇꯥꯡꯕꯗꯤ ꯍꯥꯎꯋꯦ ꯑꯗꯣ ꯉꯥꯍꯩꯒꯨꯝꯕꯗꯨꯗꯤ ꯆꯥꯕ ꯆꯥꯅꯤꯡꯗꯦꯕ
ꯎꯝ ꯑꯩꯗꯤ ꯂꯣꯏꯃꯛ ꯁꯥꯥꯕꯅꯦ
ꯎ ꯉꯍꯩꯗꯣ ꯃꯤ ꯑꯇꯣꯞꯄꯗꯤ ꯍꯥꯎꯋꯦ ꯍꯥꯏꯅꯩꯌꯦ ꯑꯗꯣ ꯑꯩꯗꯤ ꯉꯥꯍꯩꯗꯨꯗꯤ ꯆꯥꯅꯤꯡꯗꯕ ꯃꯅꯝ ꯑꯃ ꯂꯩꯌꯦꯀꯣ
ꯂꯩꯇꯦ ꯑꯗꯣ ꯊꯥꯎꯗꯣ ꯐꯖꯅ ꯉꯧꯔꯗꯤꯀꯣ ꯅꯝꯗꯤ ꯅꯝꯗꯕꯅꯤꯦ ꯑꯗꯨꯒ ꯁꯣꯏꯕꯨꯝꯒ ꯍꯥꯎꯕꯅꯦ
ꯅꯣꯏ ꯅꯣꯏ ꯆꯥꯕ ꯑꯗꯨꯃꯥꯏꯅ
ꯍꯣꯏ ꯑꯗꯨꯃꯥꯏꯅ ꯆꯥꯛꯅꯦ ꯑꯗꯨꯒ ꯈꯥꯃꯦꯟ ꯀꯔ
ꯍꯣꯏꯠꯆꯥꯥ ꯉꯥ ꯊꯣꯡꯕꯗꯗꯤ ꯍꯋꯥꯏ ꯊꯔꯥꯛꯀ ꯅꯥꯀꯨꯞꯄꯤꯒꯨꯝꯕ ꯍꯥꯞꯄꯗꯤ ꯍꯥꯎꯋꯦꯗ
ꯎꯝ
ꯉꯥ ꯊꯣꯡꯕꯗꯤ ꯑꯩꯗꯤ ꯑꯩꯗꯤ ꯑꯩꯅ ꯊꯣꯡꯕꯗꯤ ꯍꯥꯎꯇꯦ ꯌꯨꯝꯗ ꯊꯣꯡꯕꯗꯤ ꯍꯥꯎꯋꯦ
ꯎꯝ ꯆꯨꯝꯅ ꯌꯨꯝꯗꯗꯤ
ꯎꯝ ꯃꯤ ꯃꯌꯥꯝ ꯆꯥꯔꯗꯤꯀꯣ
ꯆꯥꯅꯤꯡꯕ꯭ꯔꯁꯨ ꯑꯗꯨꯝ ꯆꯥꯅꯤꯡꯕ ꯐꯥꯎꯋꯤꯀꯣ
ꯍꯣꯏ ꯍꯤꯟꯖꯥꯡ ꯍꯥꯎꯇ꯭ꯔꯁꯨꯀꯣ ꯃꯤ ꯌꯥꯝ ꯆꯥ ꯍꯥꯏꯕꯅꯤꯅ ꯍꯥꯎꯋꯦꯕ
ꯎꯝ
ꯎ ꯑꯗꯨꯗ ꯂꯥꯏꯒꯁꯦ ꯊꯟꯗ ꯂꯩꯒꯁꯨ ꯅꯨꯡꯉꯥꯏꯕꯒꯨꯝ ꯅꯨꯡꯉꯥꯏꯇꯕꯒꯨꯝ ꯇꯧꯔꯦꯅꯦ
ꯎꯝ ꯅꯨꯡꯉꯥꯏꯗꯤ ꯅꯨꯡꯉꯥꯏꯗꯤꯌꯦ
ꯅꯨꯡꯉꯥꯏꯌꯦ ꯍꯣꯏ ꯈꯟꯇꯔꯥꯛꯏꯕꯅ ꯅꯨꯡꯉꯥꯏꯌꯦ
ꯎꯝ ꯑꯗꯨ ꯆꯥꯅꯤꯡꯕ ꯃꯇꯝꯗ ꯆꯥꯕ ꯌꯥꯕ ꯇꯨꯝꯅꯤꯡꯕ ꯃꯇꯝꯗꯣ ꯇꯨꯝꯕ ꯌꯥꯕ ꯅꯪꯅ ꯑꯗꯨꯝ ꯇꯧꯅꯤꯡꯕꯗꯣ ꯇꯧꯕ ꯐꯪꯉꯤꯅꯀꯣ
ꯑꯗꯨ ꯆꯥꯛ ꯊꯣꯡꯕꯁ ꯑꯦ ꯌꯨꯝꯗꯗꯤ ꯌꯥꯔꯔꯣꯏ
ꯎꯝ ꯌꯥꯔꯣ ꯑꯗꯨꯗꯨ ꯒꯨꯝꯕꯗꯣ
ꯑꯗꯣ ꯏꯊꯟꯗ ꯂꯩꯕꯒꯤ ꯅꯨꯡꯉꯥꯏꯇꯕꯁꯦ ꯆꯥꯛ ꯊꯣꯡꯕ ꯇꯟꯕ
ꯎꯝ ꯑꯗꯨꯗꯤ ꯑꯣꯏꯔꯝꯑꯝꯒꯅꯦ
ꯑꯗꯨꯒꯤ ꯆꯥꯗꯕꯁꯨ ꯃꯌꯥꯝ ꯌꯥꯎꯋꯦ ꯆꯥꯗꯕ ꯃꯇꯝꯁꯨ
ꯎꯝ
ꯑꯗꯨ ꯍꯛꯆꯥꯡ ꯁꯣꯛꯀꯅꯤ ꯍꯥꯏꯅꯀꯣ ꯑꯗꯨꯝ ꯈꯤꯇꯪ ꯈꯤꯇꯪꯗꯤ ꯆꯥꯏꯗ
ꯍꯛꯆꯥꯡ ꯁꯣꯛꯑꯗꯤ ꯎꯝ ꯍꯛꯆꯥꯡ ꯁꯣꯛꯑꯗꯤ ꯑꯃꯨꯛꯀ ꯋꯥꯏꯑꯦꯕ
ꯎꯝ ꯃꯇꯝ ꯆꯥ ꯆꯥꯅꯀꯣ ꯑꯗꯨ ꯆꯥꯕꯗꯣ ꯎꯝ ꯎꯝ ꯎꯝ ꯅꯥꯁꯨ ꯅꯥꯗꯦ ꯅꯔꯣꯏꯌꯦ ꯑꯗꯨ
ꯍꯣꯏ ꯌꯥꯝ ꯆꯥꯔꯁꯨ ꯐꯠꯇꯦ ꯑꯃꯨꯛꯀꯥꯅꯨ ꯑꯣꯏꯔꯗꯤ ꯅꯣꯏꯅꯁꯨ ꯑꯃꯨꯛꯀ ꯐꯠꯇꯦ ꯀꯪꯉꯁꯨ ꯐꯠꯇꯦ ꯆꯞ ꯆꯥꯒꯗꯕꯅꯦ
ꯃꯤꯁꯨ ꯑꯗꯨꯝ ꯉꯥꯡꯒꯅꯤ ꯅꯣꯏꯔꯨꯁꯨ ꯁꯨ ꯉꯥꯡꯉꯅꯤ ꯀꯥꯡꯁꯨ ꯉꯥꯡꯒꯅꯤ
ꯍꯣꯏ ꯁꯀ ꯑꯗꯨꯝ ꯌꯨꯝꯗ ꯂꯩꯕ ꯉꯁꯤꯗꯤ ꯑꯗꯨꯝ
ꯇꯨꯡ ꯂꯩꯔꯒ ꯐꯣꯟ ꯌꯦꯡꯂꯡꯉꯒ ꯑꯃꯨꯛ ꯐꯤ ꯁꯨꯕ ꯅꯨꯡꯁꯥ ꯊꯣꯛꯄꯒꯤꯀꯣ
ꯑꯩꯁꯨ ꯑꯩꯁꯦ ꯐꯤ ꯁꯨꯕ ꯌꯥꯝ ꯇꯜꯂꯦ ꯐꯤꯁꯦ ꯁꯨꯅꯤꯡꯉꯥꯏ ꯂꯩꯌꯦꯕ ꯁꯨꯅꯤꯡꯗꯕ
ꯝ ꯑꯣꯔ ꯏꯩꯅ ꯁꯨꯕ ꯍꯥꯏꯗ
ꯎꯝ ꯀꯣꯟꯅ ꯁꯨꯒꯦꯗ ꯑꯗꯨ ꯌꯨꯝꯗ ꯂꯩꯔꯅꯤ ꯅꯨꯃꯤꯠ ꯗꯥꯥꯡꯗ ꯐꯤ ꯁꯨꯕꯅꯨ ꯍꯥꯏꯀꯣ
ꯗꯔꯀꯥꯔ ꯇꯥꯗꯕꯅꯦ ꯑꯩꯈꯣꯏ ꯈꯨꯟ ꯑꯩꯈꯣꯏ ꯑꯗꯨꯝ ꯂꯩꯔꯗꯤ ꯎꯝ ꯁꯟꯇ ꯂꯩꯔꯗꯤ
ꯍꯣꯏꯊꯟꯇꯔ ꯑꯩꯗꯤ ꯅꯨꯃꯤꯗꯥꯡ ꯄꯨꯡ ꯔꯥ ꯇꯔꯥꯒꯨꯝꯕꯗ ꯕꯣꯔꯣꯗꯁꯨ ꯁꯨꯕ ꯌꯥꯎꯋꯦ
ꯑꯩꯁꯨ ꯑ ꯅꯍꯥꯟ ꯑꯩ ꯏꯊꯟꯇ ꯂꯩꯕꯗꯣ ꯑꯗꯨꯝ ꯊꯦꯡ ꯊꯦꯡꯅ ꯁꯨꯅꯤꯡꯕ ꯃꯇꯝꯗ ꯁꯨꯕ ꯇꯨꯝꯅꯤꯡꯕ ꯃꯇꯝꯗ ꯇꯨꯝꯕ ꯑꯗꯨꯃꯥꯏꯅ ꯇꯧꯔꯝꯅꯦ
ꯎꯝ ꯑꯗꯨ ꯅꯨꯡꯅꯤ ꯅꯨꯡꯉꯥꯏꯕ ꯑꯗꯨ ꯎꯝ ꯉꯍꯥꯡ ꯄꯤꯕ ꯆꯩꯕꯤꯕ ꯃꯤ ꯂꯩꯇꯕꯁꯦ ꯑꯃꯨꯛꯀꯁꯨ
ꯍꯣꯏ ꯍꯣꯏ ꯎꯝ ꯃꯤ ꯍꯁꯨ ꯑ ꯈꯕ ꯑꯣ ꯈꯔ ꯂꯩꯌꯦ ꯍꯥꯏꯕ
ꯑꯣ ꯍꯣꯏ ꯈꯪꯗꯦ